ꯕ ꯎ
ꯇꯥꯔꯔꯕꯣ
ꯑ
ꯑꯁ꯭ꯝꯇꯥ ꯄꯦꯟꯅꯦ ꯐꯣꯟꯗꯣ ꯅꯪꯅ ꯂꯥꯛꯇ ꯈꯔ ꯊꯪꯖꯜꯂꯛꯑꯣ ꯀꯥꯔꯕꯥ
ꯇꯥꯔꯦ ꯑꯩ ꯀꯦꯄꯤꯤꯁ ꯆ ꯂꯩꯗ ꯎꯝ
ꯑꯗꯨ ꯈꯔ ꯐꯣꯟꯗꯣ ꯂꯥꯞꯊꯣꯛꯄꯗꯤ ꯇꯥꯕ ꯅꯨꯡꯉꯥꯏꯇꯦ ꯍꯥꯏꯕ ꯐꯣꯟꯗꯣ ꯅꯛꯁꯜꯂꯣ ꯍꯥꯏꯕ
ꯍꯣ ꯂꯤ ꯈꯔ ꯂꯥ ꯊꯝꯕꯅꯤꯅꯦ ꯑꯗꯨꯃꯥꯏꯅꯕꯦ
ꯑꯗꯨ ꯌꯥꯗꯦ ꯍꯥꯏꯕ ꯌꯥꯅꯤ ꯀꯩꯅꯣ ꯇꯥꯔꯦ ꯇꯥꯔꯦ
ꯆꯥꯛ ꯆꯥꯔꯕꯣ?
ꯆꯥꯛ ꯆꯥꯔꯦ꯫
ꯀꯩ ꯏꯟꯖꯥꯡ ꯆꯥꯔꯕ?
ꯉꯁꯤꯗꯤ ꯍꯋꯥꯏ ꯑꯣꯏꯅ ꯇꯧꯔꯦ꯫
ꯍꯋꯥꯥꯏꯗꯪ ꯊꯣꯡ ꯉꯒ ꯇꯣꯛꯑꯕ ꯍꯥꯏꯖꯦ?
ꯑꯣ ꯋꯥꯟ ꯃꯣꯔꯣꯛ ꯑꯝꯒ ꯇꯧꯔꯦ꯫
ꯀꯩꯅꯣ ꯃꯈꯣꯟ ꯌꯥꯝ ꯊꯣꯛꯏꯖꯦ?
ꯍꯥ ꯀꯔꯤ? ꯃꯈꯣꯟ ꯌꯥꯝ ꯊꯣꯛꯑꯦ ꯀꯣꯗ꯭ꯔꯣꯛ ꯀꯗ꯭ꯔꯥꯛ ꯀꯣꯗ꯭ꯔꯣꯛ
ꯃꯈꯣꯟ
ꯃꯈꯣꯟꯗꯣ ꯀꯣꯗ꯭ꯔꯣꯛ - ꯀꯗ꯭ꯔꯥꯛ ꯀꯣꯗ꯭ꯔꯣꯛ- ꯀꯗ꯭ꯔꯥꯛ ꯌꯥꯝ ꯊꯣꯛꯑꯦ ꯍꯥꯏꯕꯅꯤꯅꯦ ꯀꯩꯅꯣ ꯂꯦꯡꯉꯤꯗꯣ?
ꯂꯦꯡꯗꯕꯤꯗ ꯂꯩꯌꯣ ꯍꯥꯏꯕꯗꯣ ꯇꯥꯕ ꯅꯨꯡꯉꯥꯏꯇꯦ ꯍꯥꯏꯕꯥ꯫
ꯎꯝ ꯌꯥꯔꯕ
ꯀꯥꯏꯗ ꯂꯩꯅꯣ ꯌꯥꯔꯦ ꯀꯥꯏꯗ ꯂꯩꯅꯣꯅꯪ?
ꯌꯨꯝ ꯃꯊꯛꯇ
ꯑꯗꯨꯗ ꯅꯦꯠꯋꯥꯔꯛ ꯅꯨꯉꯥꯏꯕ꯭ꯔꯣ?
ꯁꯤꯗꯅ ꯅꯦꯠꯋꯥꯛ ꯐꯪꯉꯦ ꯑꯗꯨ ꯋꯥꯔꯤ ꯁꯥꯅꯕꯥꯝ ꯈꯔꯥ ꯍꯥꯡꯉꯦ ꯇꯧꯕꯅꯤ꯫ ꯉꯁꯥꯏꯒꯤꯗꯣ
ꯅꯪ ꯀꯩꯅꯣ ꯀꯩꯑꯕ?
ꯍꯥ ꯉꯁꯥꯏꯒꯤꯗꯣ
ꯋꯥꯏꯐꯥꯏꯒꯤ ꯔꯤꯆꯥꯔꯖ ꯍꯥꯞꯄꯕꯣ?
ꯑꯗꯨ ꯍꯥꯞꯄꯗꯤ ꯏꯃꯨꯡꯗ
ꯍꯥꯇ꯭ꯔꯤꯌꯦ ꯑꯣ ꯉꯁꯥꯏꯒꯤ ꯀꯩꯗꯧꯋꯦ
ꯉꯁꯥꯏꯒꯤꯗꯣ ꯔꯤꯖꯦꯛ ꯑꯗꯨꯝ ꯆꯠꯈ꯭ꯔꯦꯕ ꯃꯤꯅꯤꯠ ꯈꯨꯁꯥꯡꯗꯨꯒ ꯄꯥꯝꯃꯨꯏ ꯍꯥꯏꯕ꯫
ꯈꯪꯗꯦ ꯆꯠ ꯀ ꯀꯃꯥꯏ ꯇꯩꯅꯣ ꯈꯪꯗꯦ ꯑꯃꯨꯛꯁꯨ ꯐꯖꯅ ꯇꯧ ꯇꯧꯔꯁꯨ ꯑꯗꯨꯝ ꯆꯠꯄꯁꯨ ꯌꯥꯎꯕꯅꯦ ꯑꯩꯅ ꯒ꯭ꯌꯥꯟ ꯇꯥꯗꯦ꯫ ꯑꯩꯉꯣꯟꯗꯁꯨ ꯑꯃꯔꯛꯇꯤ ꯌꯥꯎꯒꯔꯦ ꯑꯩꯒꯤꯗꯤ ꯑꯗꯨꯃꯥꯏꯅꯗꯤ ꯁꯥꯡꯗꯦ꯫
ꯆꯥꯛ ꯆꯥꯔꯕꯣ?
ꯆꯥꯛ ꯆꯥꯔꯦ꯫
ꯎꯝ ꯀꯩ ꯃꯊꯦꯜ?
ꯑꯁ ꯉꯁꯤꯅꯤ ꯏꯔꯣꯜꯂꯤꯗ ꯏꯔꯣꯜꯂꯒ ꯄꯥꯐꯣꯔ ꯍꯧꯔꯒ ꯆꯥꯏ꯫ ꯊꯛ ꯈꯤꯗꯅ ꯄꯨꯛꯇꯨꯝ ꯁꯥꯎꯒꯠꯂꯛꯑꯦ ꯑꯩꯗꯤ ꯍꯨꯄꯨꯛꯄꯨ꯫ ꯃꯣꯔꯣꯛ ꯁꯥꯃꯟꯗꯅ
ꯑꯩꯗꯤ ꯉꯔꯥꯡ
ꯅꯪ ꯆꯥꯛꯈꯥꯎ ꯁꯣꯛꯄ ꯈꯔ ꯐꯔꯕꯣ?
ꯈꯗꯤ ꯐꯔꯦ
ꯈꯔ ꯐꯔꯦ
ꯎꯝ ꯈꯔ ꯈꯔꯗꯤ ꯂꯣꯏ ꯆꯥꯕ ꯍꯧꯔꯦ ꯑꯗꯨ
ꯌꯥꯔꯦ ꯑꯗꯨ ꯆꯥꯡꯗꯨꯗ ꯂꯩꯌꯣ ꯑꯗꯨ ꯆꯥꯡꯗꯨꯗ ꯅꯨꯡꯉꯥꯏꯔꯦ ꯇꯥꯕ ꯍꯥꯎ ꯇꯥꯗ꯭ꯔꯣ? ꯇꯥꯕ꯭ꯔꯣ? ꯇꯥꯕ꯭ꯔꯥ ꯍꯥꯏꯕꯅꯤꯅꯦ
ꯇꯥꯏꯌꯦ ꯀꯩꯅꯣ
ꯑꯩ ꯀꯩꯁꯨꯝ ꯇꯧꯗꯦ ꯀꯩꯅꯣ
ꯅꯦꯠ ꯅꯦꯠ ꯅꯨꯡꯉꯥꯏꯇ꯭ꯔꯗꯤ ꯋꯥ ꯑꯩ ꯉꯥꯡꯕ ꯐꯖꯅ ꯇꯥꯗꯕꯅꯦ ꯁꯨꯃꯥꯡꯗ ꯀꯣꯢꯆꯠ ꯆꯠꯂꯨ ꯀꯩꯅꯣ ꯑꯥ ꯇꯥꯗ꯭ꯔꯣ
ꯇꯥꯔꯕꯣ
ꯃꯤꯁ
ꯑꯥꯎ
ꯇꯥꯢꯌꯦ ꯑꯗꯨꯗ ꯑꯃꯨꯛꯃꯨꯛ ꯇꯠꯂꯦ ꯍꯥꯏꯕ ꯀꯩꯒꯤꯅꯣ
ꯑꯗꯨꯅꯦ
ꯑꯩꯅ ꯉꯥꯡꯕꯗꯤ ꯇꯥꯕ꯭ꯔꯥ
ꯇꯥꯏ
ꯅꯦꯠꯇꯣ ꯅꯨꯡꯉꯥꯏꯇꯕꯩꯅꯦ ꯅꯪ ꯃꯈꯥꯗ ꯀꯨꯝꯗꯕ꯭ꯔꯥ ꯀꯩꯅꯣꯝ ꯇꯧꯔꯣ ꯆꯠꯂꯣ
ꯑꯦ ꯃꯈꯥꯗ ꯀꯨꯝꯗꯔꯒꯅ ꯑꯃꯨꯛ ꯍꯦꯟꯅ ꯅꯨꯡꯉꯥꯏꯔꯔꯣꯏ
ꯆꯦꯆꯟꯒꯤ ꯃꯅꯥꯛꯇ ꯂꯩꯆꯣ ꯀꯩꯅꯣ ꯆꯦꯆꯟ ꯐꯤ ꯁꯥꯔꯝꯅꯤ ꯃꯥꯏ ꯐꯃꯨꯡꯗ ꯂꯩꯆꯣ ꯀꯩꯅꯣ
ꯇꯜꯂꯤ ꯇꯜꯂꯦꯕ
ꯑꯗꯨꯗ ꯂꯩꯆꯨꯑꯣ ꯑꯗꯨꯅ ꯐꯅꯤꯌꯦ ꯐꯖꯅ ꯑꯗꯨꯗ ꯂꯩꯌꯣ ꯅꯪ ꯁꯥꯟꯅꯒꯩ ꯁꯥꯟꯅꯔꯒ ꯔꯤꯖꯦꯛ ꯆꯠꯈ꯭ꯔꯗꯤ ꯄꯥꯝꯃꯨꯗ꯭ꯔꯣ
ꯍꯧꯖꯤꯛ ꯇꯥꯗ꯭ꯔꯤꯕꯣ
ꯍꯧꯖꯤꯛ ꯑꯃꯨꯛ ꯇꯥꯔꯦ ꯐꯖꯅ ꯑꯃꯨꯛ ꯑꯃꯨꯛ ꯕꯗꯠ ꯕꯗꯠ ꯇꯧꯔꯛꯑꯦ ꯂꯦꯡꯉꯛꯀꯅꯨ
ꯂꯦꯡꯗꯤꯌꯦ ꯂꯦꯡꯗꯤꯌꯦ
ꯉꯔꯥꯡ ꯀꯥꯏ ꯆꯠꯂꯨꯏꯅꯣ ꯅꯪ ꯉꯔꯥꯡ ꯀꯗꯥꯏ ꯆꯠꯂꯨꯢꯅꯣ
ꯑꯦ ꯑꯦ ꯀꯅꯥ ꯍꯥꯏꯔꯛꯢꯅꯣ ꯍꯥꯢꯖꯦ
ꯀꯅꯥꯝ ꯍꯥꯏꯔꯛꯇꯦꯍꯦ ꯀꯗꯥꯏ ꯆꯠꯂꯨꯢꯅꯣ ꯍꯪꯉꯤ
ꯂꯥꯏ ꯍꯔꯥꯎ
ꯅꯪ ꯉꯔꯥꯡ ꯀꯗꯥꯏꯗꯅꯣꯝ ꯆꯠꯂꯦ ꯍꯥꯏꯔꯏꯖꯤꯗꯤ ꯑꯩꯉꯣꯟꯗ
ꯍꯣꯏ ꯂꯥꯏꯍꯔꯥꯎ ꯂꯥꯏ ꯍꯔꯥꯎꯕ ꯌꯦꯡ ꯆꯠꯂꯨꯝꯅꯦꯕ
ꯑꯗꯣ ꯀꯗꯥꯏꯗꯅꯣ ꯍꯥꯏꯕ
ꯀꯩꯅꯣꯗ ꯄꯥꯠ ꯄꯥꯠꯁꯣꯢꯗ
ꯀꯔꯤ ꯄꯥꯠꯁꯣꯏ ꯇꯥꯟꯅ ꯆꯠꯂꯤꯕ ꯅꯪꯗꯤ ꯀꯅꯥꯒ ꯆꯠꯂꯤꯕ
ꯀꯅꯥꯒ ꯀꯣꯇꯣꯕꯤꯒ
ꯑꯥ
ꯇꯨꯕꯤꯒꯦ ꯍꯥꯏꯔꯣ
ꯍꯣꯏ
ꯍꯥꯥ
ꯍꯣꯏ
ꯀꯨꯇꯨꯕꯤ ꯊꯕꯛꯁꯦ ꯀꯩ ꯀꯩ ꯀꯩ ꯊꯕꯛ ꯆꯠꯀꯦ
ꯃꯥ ꯑꯌꯨꯛꯇ ꯊꯕꯛ ꯆꯠꯄꯅꯤ ꯅꯨꯡꯗꯤꯟꯗꯤ ꯆꯠꯇꯦ
ꯑꯌꯨꯛꯇ ꯀꯩ ꯊꯕꯛ ꯀꯩ ꯊꯕꯛ ꯇꯧꯗꯧꯕ ꯋꯥꯠꯂꯤ
ꯑ
ꯍꯥ
ꯍꯣꯏ
ꯃꯥꯅ ꯀꯩ ꯂꯝꯗ ꯁꯨꯏꯕ
ꯀꯧꯋꯥ ꯀꯧꯋꯥꯗ꯭ꯔ ꯀꯩꯅꯣꯝ ꯆꯠꯄꯥꯅꯤ
ꯅꯣꯏ ꯇꯥꯝꯃꯣ ꯃꯩꯔꯕꯥ ꯗꯤ ꯆꯠꯇ꯭ꯔꯣ
ꯅꯣꯏ ꯗꯥ ꯆꯠꯄꯔꯣ
ꯈꯣꯏꯗꯥꯁꯨ ꯆꯠꯂꯦ ꯈꯣꯏꯗꯥꯒ ꯗꯥꯃꯨꯒ ꯆꯠꯂꯦ
ꯗꯥꯃꯨꯒ ꯑꯥ ꯆꯦꯅꯥꯎ ꯍꯣꯏꯔꯣꯝꯗ ꯆꯠꯂꯦ ꯍꯥꯏꯕꯔꯣ ꯑꯥꯥ ꯗꯣꯝꯗ ꯆꯠꯂꯤꯕ
ꯉꯁꯤꯗꯤ ꯁꯥꯗꯔꯣ
ꯑꯁ ꯈꯨꯁꯥ ꯑꯅꯤ ꯌꯦꯨꯛ ꯑꯩꯈꯣꯏ ꯀꯩꯗꯣꯏꯅꯣ ꯈꯪꯗꯦꯁ ꯑꯩꯈꯣꯏ ꯏꯁꯥꯏꯁꯤꯅ ꯍꯦꯛ ꯁꯥꯒꯠꯂꯛꯄꯒ ꯃꯩꯩ ꯁꯦ ꯍꯦꯛꯇꯥ ꯃꯨꯠꯈꯤ ꯉꯥꯏꯔ ꯂꯩ ꯂꯩ
ꯀꯔꯥꯏꯗꯩꯅꯣꯍꯦ ꯁꯥꯗꯦ ꯍꯥꯏꯕꯩ ꯋꯥꯅꯤ ꯉꯁꯥꯏ ꯑꯌꯨꯛ ꯄꯨꯡ ꯇꯔꯥꯃꯥꯊꯣꯏꯗꯤ ꯃꯨꯠꯈꯤꯕꯗꯨꯅ ꯄꯨꯡ ꯇꯔꯨꯛ ꯇꯥ ꯂꯥꯛꯑꯦ ꯑꯗꯨꯗꯤ ꯀꯔꯥꯏꯗꯤꯒꯤ
ꯑꯩ
ꯍꯟꯗꯛꯇꯤ ꯃꯩ ꯈꯔ ꯅꯨꯡꯉꯥꯏꯇꯕ ꯃꯥꯜꯂꯤꯗ
ꯀꯔꯤꯕ
ꯍꯟꯇꯛ ꯅꯣꯡꯅꯤꯅꯤ
ꯇꯥꯗꯔꯦ ꯅꯪ
ꯎꯝ ꯑꯗꯨꯅꯤ ꯁꯤꯁꯇꯔꯅꯁꯨ ꯃꯩ ꯂꯥꯛꯇꯦꯅ ꯍꯦꯛꯇ ꯍꯥꯏꯔꯛꯑꯦꯕ ꯑꯩꯅ ꯅꯨꯡꯊꯤꯟ ꯐꯣꯟ ꯇꯧꯔꯀꯥꯟꯗ
ꯉꯥꯁꯥꯏꯗꯤ ꯂꯥꯛꯇꯦ ꯉꯁꯥꯏ ꯄꯨꯡ
ꯅꯪ ꯉꯁꯤ ꯀꯥꯗꯥꯏ ꯆꯠꯂꯨꯒꯦ
ꯀꯥꯏꯗ ꯇꯥꯗꯦ ꯃꯇꯠ ꯇꯠꯂꯦ ꯀꯩ ꯍꯥꯏꯅꯣ ꯑꯃꯨꯛꯀ ꯀꯥꯏꯔꯛꯑꯣ ꯀꯥꯏꯗ ꯆꯠꯂꯦ ꯍꯥꯏꯅꯣ
ꯐꯧ ꯍꯨꯟꯅ
ꯍꯥꯥ
ꯎꯝ ꯐꯧ ꯍꯨꯟꯅꯔꯕꯣ
ꯑꯩꯈꯣꯏꯒꯤ ꯑꯃꯗꯤ ꯍꯨꯜꯂꯦ ꯑꯗꯨ ꯀꯖꯤꯕꯥꯠꯀꯤꯗꯤ ꯍꯨꯟꯅꯗ꯭ꯔꯤ
ꯀꯖꯤꯕꯥꯥꯠꯀꯤꯗꯤ ꯏꯁꯤꯡ ꯆꯤꯡꯗ꯭ꯔꯣ
ꯏꯁꯤꯡ ꯑꯗꯨꯁꯨ ꯏꯁꯤꯡ ꯂꯩꯇꯦ ꯏꯁꯤꯡ ꯆꯤꯡꯗ꯭ꯔꯗꯤ ꯌꯥꯔꯣꯏ
ꯇꯨꯔꯦꯟꯗꯩ ꯆꯤꯡꯗ꯭ꯔꯗꯤ ꯌꯥꯔꯔꯣꯏꯅꯦ ꯇꯨꯔꯦꯟꯕꯨ ꯏꯁꯤꯡꯕꯨ ꯂꯩꯕꯨ ꯂꯩꯕ꯭ꯔ
ꯇꯨꯔꯦꯟ ꯏꯁꯤꯡ ꯈꯔ ꯈꯔ ꯂꯩ ꯃꯤ ꯂꯣꯏ ꯆꯤꯡꯅꯩ
ꯆꯤꯡꯕ ꯍꯧꯅꯔꯕ꯭ꯔꯕ
ꯎꯝ ꯆꯤꯡꯕ ꯍꯧꯅꯔꯦ
ꯅꯪ ꯐꯣꯟ ꯕꯦꯂꯦꯁ ꯌꯥꯎꯗ꯭ꯔꯤꯕꯣ
ꯄꯩꯁꯥ ꯆꯥꯎꯃꯟꯗꯅ ꯔꯤꯆꯥꯔꯖꯀ ꯍꯥꯞꯉꯝꯗ꯭ꯔꯔꯤꯅꯦ
ꯆꯞꯄꯗ ꯄꯨꯗꯥꯏꯅꯦ꯫
ꯂꯨꯄꯥ ꯍꯥꯟꯅꯒꯤ ꯇꯨ ꯀꯌꯥꯅꯣꯃꯗꯣ ꯂꯩꯇ꯭ꯔꯤꯌꯦ ꯂꯨꯄꯥꯆꯍꯨꯝ ꯌꯩꯈꯩ ꯒꯤ ꯀꯩꯅꯣꯝꯒꯤ ꯀꯩꯅꯣꯝꯃ ꯍꯥꯞꯇ ꯍꯥꯞꯄꯤ
ꯎꯝ
ꯒꯥꯔꯇ ꯉꯗꯤ ꯄꯩꯁꯥꯅ ꯁꯥ ꯆꯥꯈꯠꯈ꯭ꯔꯦ ꯌꯥꯗꯦ ꯆꯍꯨꯝ ꯌꯥꯝ ꯑꯗꯩ ꯍꯦꯟꯅ ꯄꯤꯛꯄ ꯂꯩꯇ꯭ꯔꯤ
ꯏ ꯇꯦꯟꯒꯤ ꯍꯥꯏꯖꯦ
ꯎꯝ
ꯖꯤꯑꯣ ꯄꯥꯏꯗ꯭ꯔ ꯍꯥꯏꯁꯤꯅꯪ
ꯄꯥꯏꯌꯦ ꯄꯥꯏꯕ ꯑꯗꯨꯁꯨ ꯄꯥꯏ ꯄꯥꯏꯕꯕꯨꯗꯤ ꯖꯤꯑꯣꯗꯤ ꯂꯨꯄꯥ ꯆꯍꯨꯝꯅꯗꯤ ꯌꯥꯗꯏꯅꯦ
ꯢꯟ ꯖꯤꯑꯦꯅꯃꯨꯛ ꯍꯦꯟꯅ ꯇꯥꯡꯕꯅꯤ
ꯅꯪꯅ ꯐꯣꯟ ꯇꯧꯔꯛꯄꯗꯣ ꯑꯩ ꯇꯥꯕ ꯌꯥꯝ ꯅꯨꯡꯉꯥꯏꯇꯦ ꯑꯃꯨꯛ ꯊꯝꯃꯒ ꯑꯃꯨꯛ ꯇꯧꯔꯛꯑꯣ
ꯃꯈꯣ ꯃꯤꯅꯤꯠꯁꯨꯗꯔꯦ ꯀꯩꯅꯣꯗꯣ ꯑꯩ ꯅꯣꯏ ꯅꯣꯏꯗ ꯆꯠꯂ ꯇꯧꯒꯦꯗꯣ ꯌꯥꯝ ꯇꯨꯝꯑꯝꯃꯅꯤ ꯇꯧꯕꯅꯤ
ꯏꯁ ꯇꯨꯡꯒꯤꯗꯨꯗꯅꯦ ꯇꯨꯡꯒꯔꯗꯤ ꯇꯥꯔꯒꯣꯏꯁ ꯃꯥꯗꯤ
ꯀꯥꯏꯗꯦꯅꯣꯨꯝ ꯌꯥꯗꯗꯤ ꯇꯨꯝ ꯌꯥꯗꯗꯤ ꯍꯌꯦ ꯊꯕꯛ ꯆꯠꯇꯣꯏꯅꯤ ꯀꯩꯅꯣꯅꯦ ꯍ
ꯑꯗꯨ ꯃꯥꯇꯣꯝꯇꯒꯗꯤ ꯀꯩꯁꯨ ꯇꯥꯔꯣꯏ ꯍꯥꯏꯕ
ꯁꯤꯁꯦꯝ ꯀꯥꯔꯗꯒꯤ ꯋꯥꯔꯤ ꯁꯥꯟꯅꯕꯗ ꯌꯥꯝ ꯍꯥꯎꯅ ꯇꯥꯅꯤꯌꯦ꯫
ꯊꯣꯡꯅꯥꯎꯗꯣ ꯍꯥꯡꯇꯣꯛꯑꯣ ꯃꯥꯏ ꯊꯣꯡꯅꯥꯎꯗꯣ ꯑꯗꯨꯗꯨꯒ ꯌꯥꯔꯦꯃꯦ ꯇꯥꯕꯗ ꯃꯇꯠ ꯃꯇꯠ ꯇꯠꯂꯦ ꯍꯥꯏꯕ ꯅꯨꯡꯉꯥꯏꯇꯦꯕ
ꯃꯤꯅꯠ ꯇ꯭ꯔꯥꯥꯟ ꯁꯨꯍꯟꯈꯤꯒꯦ ꯫
ꯁꯨꯔꯦ ꯍꯦꯜꯂꯦ꯫ ꯍꯦꯜꯂꯦ ꯑꯥ ꯊꯝꯃꯣ꯫ ꯊꯝꯃꯣ